ꯑ
ꯑ ꯇꯄ
ꯍꯜꯂꯣ
ꯍꯜꯂꯣ ꯇꯥꯕ꯭ꯔꯣ ꯑ ꯇꯥꯏ ꯇꯥꯏ
ꯑꯥ ꯅꯨꯡꯉꯥꯏꯕ꯭ꯔꯣ
ꯑ ꯏꯅ ꯃꯥꯔꯤꯑꯦ ꯍꯦ
ꯀꯔꯤ ꯀꯔꯤ ꯇꯧꯔꯤꯒꯦ
ꯑꯁ ꯀꯩꯝ ꯇꯧꯗ꯭ꯔꯦꯗ ꯍꯤꯞꯄꯒ ꯆꯥꯔꯒ ꯑꯗꯨꯝ ꯇꯧꯍꯟ ꯂꯩꯔꯦꯗ
ꯑ ꯅꯪ ꯇꯣꯞ ꯇꯣꯞꯄ ꯀꯔꯤ ꯀꯔꯤ ꯍꯣꯠꯅꯔꯤꯒꯦ
ꯑꯁ ꯑꯩ ꯍꯣꯠꯅꯗ꯭ꯔꯦꯗ ꯍꯟꯗꯛꯇꯤ ꯑꯁ ꯑꯩ ꯋꯥꯔꯦꯕ ꯑꯗꯨꯝ ꯇꯨꯝꯃ ꯆꯥꯔꯒ ꯇꯧꯔ ꯂꯩꯔꯦꯗ ꯑ ꯎ
ꯅꯪ ꯑꯇꯣꯞ ꯑꯇꯣꯞꯄ ꯊꯕꯛ ꯀꯩ ꯀꯥ ꯌꯦꯡꯁꯤꯜꯂꯨꯗꯅ
ꯑꯣ ꯀꯃꯥꯏꯗ ꯇꯨꯝꯃ ꯆꯥꯔ ꯂꯩ ꯁꯤꯜꯂꯒꯦꯗ ꯄꯨꯟꯁꯤꯁꯦ
ꯑꯣ ꯑꯗꯨꯗ ꯂꯩꯕꯗꯨꯕꯨ ꯑꯗꯨꯒ ꯑꯗꯨꯗ ꯂꯩꯕ ꯄꯨꯟꯁꯤ ꯃꯍꯥꯎꯒ ꯌꯨꯝꯗ ꯂꯩꯕꯒꯤ ꯄꯨꯟꯁꯤ ꯃꯍꯥꯎꯒ ꯀꯔꯤ ꯀꯔꯤ ꯈꯦꯠꯅꯒꯦ
ꯑꯁ ꯌꯥꯝ ꯊꯤ ꯈꯦꯠꯅꯩꯗ ꯁꯤꯗ ꯁꯤꯗ ꯂꯩꯕꯗꯤ ꯑꯁ ꯌꯥꯝ ꯊꯤ ꯈꯦꯠꯅꯩ ꯍꯥꯏꯔꯤꯕ ꯃꯁꯛ ꯐꯖꯕ ꯅꯨꯄꯤꯁꯨ ꯎꯕ ꯐꯪꯉ
ꯎ
ꯑꯗꯨꯒ ꯃꯤꯌꯥꯝ ꯄꯨꯟꯕꯁꯨ ꯅꯨꯡꯉꯥꯏ ꯃꯈꯜ ꯑꯃꯅꯤ ꯖꯠ ꯖꯠꯅꯤꯗ ꯄꯨꯟꯁꯤꯃꯍꯧꯖꯤ
ꯆꯥꯛ ꯆꯔꯕꯣ
ꯍꯣꯏ ꯆꯥꯔꯦ
ꯀꯔꯤ ꯌꯦꯟꯁꯥꯡ ꯆꯥꯒꯦ
ꯉꯁꯤꯗꯤ ꯑꯝ ꯃꯅꯤꯡꯗꯣ ꯀꯥꯎꯊꯣꯛꯈ꯭ꯔꯦ ꯁꯧꯒ꯭ꯔꯤꯒ ꯁꯧꯒ꯭ꯔꯤ ꯆꯒꯦꯝ ꯄꯣꯝꯕ ꯍꯥꯏꯇꯥꯔꯦ
ꯑ ꯍꯥꯎꯕꯅꯤꯗ ꯑꯗꯝ
ꯎꯝ ꯍꯧꯕꯅꯦ‌ ꯆꯥꯕꯗ ꯌꯥꯝ ꯍꫭꯏ ꯎꯝ
ꯁꯤꯡꯒꯤ ꯃꯄꯥꯟꯗꯣ
ꯑꯥ
ꯁꯤꯡꯒꯤ ꯃꯄꯥꯟꯅꯦ ꯑꯂꯨꯅꯦ ꯇꯧꯔ ꯏꯔꫭꯜꯂꯦ ꯑꯗꯨꯒ ꯆꯥꯔꯦ
ꯌꯥꯌꯦ ꯑꯥꯌꯥꯏ ꯑꯥꯌꯥꯎꯕ ꯉꯛꯇ
ꯅꯍꯥꯟ ꯄꯨꯔꯛꯄꯅꯦ ꯅꯍꯥꯟ ꯑꯩ ꯀꯥꯔꯛꯄ ꯅꯨꯃꯤꯠꯇꯣ ꯑꯗꯨꯗ ꯄꯨꯔꯥꯛꯄꯅꯦ
ꯑꯣ ꯍꯩꯅꯧ ꯃꯨꯜꯍꯧꯗ꯭ꯔꯤꯕꯣ ꯑꯩꯈꯣꯏ ꯈꯣꯏꯟ
ꯍꯩꯅꯧ ꯈꯪꯗꯦ ꯑꯩ ꯅꯣꯡꯃꯗꯪ ꯂꯩꯕꯅꯤꯅ ꯍꯩꯅꯧ ꯀꯩꯀꯥꯗꯤ ꯍꯦꯛꯇ꯭ꯔꯦ ꯌꯨꯝꯗ ꯅꯣꯡꯃꯇꯪ ꯂꯩꯕꯅꯤꯅ ꯑꯗꯨ ꯑꯌꯨꯛ ꯉꯟꯇ ꯂꯥꯛꯄꯥꯅꯤꯅꯀꯣ ꯃꯝꯃꯤꯉꯩꯗ ꯂꯥꯛꯑꯦꯕ ꯑꯗꯨꯒꯤ ꯄꯨꯔꯛꯇ꯭ꯔꯦ ꯃꯟꯗꯤ ꯃꯨꯂ ꯑꯃꯅꯤꯗ ꯑꯁꯤꯗꯁꯨ ꯃꯨꯟꯕ ꯍꯧꯔꯑꯦꯕ ꯑ ꯍꯌꯦꯡ ꯁꯥꯇ꯭ꯔꯗꯦꯔꯣ
ꯍꯣꯏ ꯍꯥꯌꯦꯡ ꯁꯇ꯭ꯔꯗꯦꯅꯦ
ꯁꯤꯗ ꯈꯔ ꯍꯧꯋꯦꯕꯀꯣ
ꯎꯝ
ꯆꯥ ꯁꯪꯉꯤꯉꯩꯗ ꯆꯥꯒꯗꯕ ꯑꯃ
ꯑꯗꯣ ꯂꯧꯕ ꯂꯥꯛꯑꯣ ꯍꯥꯏꯔ ꯅꯪ ꯂꯛ ꯁꯒꯦ ꯍꯥꯏꯔꫭ
ꯑꯩ ꯑꯗꯨꯝ ꯂꯥꯛꯆꯒꯦꯗ
ꯑꯣ
ꯄ ꯈꯣꯠꯄ ꯐꯔꯛ ꯇꯥꯅꯤ ꯑꯗꯨꯏ ꯁꯔꯨꯛꯄꯨꯗꯤ ꯑꯗꯨꯝ ꯂꯥꯛꯄ ꯃꯤꯅꯤꯠ ꯇꯔꯥꯒꯤ ꯋꯥꯔꯤꯅꯤꯗ ꯀꯩꯁꯨ ꯂꯥꯞꯇꯦꯕ
ꯑꯣ ꯍꯣꯏꯍꯦ ꯑꯁ ꯉꯔꯥꯡ ꯑꯈꯣꯏ ꯂꯩꯁꯥꯕꯤ ꯃꯅꯥꯛꯇ ꯆꯠꯂꯒ ꯑꯈꯣꯏꯗꯤ ꯍꯥꯏꯅꯧ ꯍꯦꯛ ꯄꯨꯁꯜꯂꯦꯍꯦ ꯅꯨꯃꯤꯗꯥꯡꯗꯨꯗ ꯏꯁ ꯆꯥꯛ ꯆꯔꯝꯗꯥꯏꯗ
ꯍꯥꯟꯅ ꯑꯥ ꯑꯆꯜꯊꯦ ꯍꯣꯏ ꯂꯩꯔꯝꯕ ꯃꯐꯝꯗꯣ ꯃꯣꯏ ꯀꯩ ꯀꯩꯅꯣ ꯃꯣꯏ ꯃꯅꯦ ꯍꯧꯒꯤ ꯂꯩꯕ ꯃꯐꯝꯗꯣ
ꯑꯣ
ꯏ ꯃꯅꯥꯛꯇ ꯑꯗꯨ ꯃꯣꯏꯒꯤꯅꯦ ꯍꯥꯏꯌꯦꯕ ꯍꯩꯅꯧꯗꯣ ꯃꯣꯏꯒꯤꯅꯤꯅ ꯃꯣꯏ ꯍꯧꯖꯤꯛ ꯂꯩꯇ꯭ꯔꯁꯨ ꯃꯣꯏꯒꯤꯅꯤꯅ ꯑꯈꯣꯏ ꯎꯝ ꯃꯃꯥꯟꯅꯕꯤꯗꯣ ꯂꯩꯕ ꯑꯗꯨꯗ ꯑꯗꯨ ꯃꯅꯥꯛꯇ ꯍꯦꯛ ꯅꯥꯀꯟꯗꯨꯗ ꯑꯝꯇ ꯌꯦꯡꯕꯤꯌꯣ ꯆꯥꯕ ꯌꯥꯔꯕ꯭ꯔꯥꯕ ꯌꯥꯗꯔ꯭ꯤꯕꯥꯅꯥ ꯍꯪ ꯑꯗꯨ ꯈꯨꯗꯛꯇ ꯆꯠꯂꯤꯅꯤ ꯀꯩꯅꯣ ꯈꯨꯗꯛꯇ ꯆꯠꯂꯒ ꯍꯦꯛꯑꯦ ꯅꯦꯝꯅ ꯍꯧꯋꯦꯕ ꯌꯥꯝꯁꯨ ꯋꯥꯡꯗꯦꯗꯨ ꯅꯦꯝꯅ ꯍꯧꯏ
ꯅꯦꯝꯅꯍꯧꯔꯗꯤ ꯍꯦꯛꯄ ꯅꯨꯡꯉꯥꯏꯔꯝꯅꯤꯗ
ꯎꯝ ꯀꯩꯅꯣꯁꯨ ꯆꯪꯗꯦ ꯇꯤꯟꯖꯨ ꯆꯪꯗꯦꯗ
ꯍꯣꯏ ꯌꯥꯝ ꯐꯩꯅꯦ ꯑꯗꯨꯗꯤ
ꯇꯤꯟꯖꯨ ꯆꯪꯗꯦ ꯑꯁꯥꯡꯕꯤꯅꯦꯕꯥ ꯍꯩꯅꯧ ꯗꯣ
ꯌꯥꯝ ꯐꯩ ꯑꯗꯨꯗꯤ ꯌꯥꯝ ꯐꯩ
ꯑꯁ ꯍꯟꯗꯛꯇꯤ ꯑꯩꯖꯨ ꯀꯣꯂꯦꯖ ꯆꯠꯇ꯭ꯔꯦꯅꯦ
ꯑꯣꯍꯣ
ꯀꯂ꯭ꯥꯁꯇꯨ ꯂꯣꯏꯁꯟꯈꯤꯕꯩ ꯀꯣ ꯑꯦꯛꯖꯥꯝ ꯉꯥꯏꯔꯒ ꯂꯩꯔꯦ
ꯑꯣ
ꯍꯣꯏ ꯑꯩꯁꯨ ꯆꯠꯇꯝꯅꯤꯅ ꯑꯗꯨꯝ ꯊꯤꯟ ꯅꯨꯡꯊꯤꯟꯗꯤ ꯑꯗꯨꯝ ꯑꯌꯨꯛ ꯍꯧꯒꯠꯂꯦ
ꯍꯣꯏ
ꯍꯧꯒꯠꯂꯒ ꯑꯩ ꯗ꯭ꯌꯨꯇꯤ ꯑꯕꯨ ꯆꯥꯛ ꯊꯣꯡꯕ ꯈꯣꯠꯄ ꯇꯧꯔꯅꯤ
ꯎꯝ
ꯆꯥꯔꯅꯤ ꯑꯗꯨ ꯅꯨꯡꯊꯤꯟ ꯀꯩ ꯀꯩꯅꯣ ꯇꯧꯔꯅꯤ ꯑꯗꯨ ꯃꯉꯥꯏꯔꯦꯅꯦ ꯇꯧꯔꯤꯖꯦ
ꯎꯝ
ꯃꯇꯝ ꯂꯦꯟꯐꯝ ꯑꯃ ꯈꯪꯗꯕ ꯖꯥꯠꯅꯤꯅꯗ
ꯎꯝ ꯍꯣꯏ ꯑꯁ ꯈꯪꯉꯦ ꯑꯩ ꯖꯨ ꯀꯥꯏꯗꯒꯤ ꯄ꯭ꯔꯦꯛꯇꯤꯁ ꯉꯁꯤ ꯑꯌꯨꯛꯇꯣ ꯐꯖꯅ ꯇꯧꯗ꯭ꯔꯦ ꯃꯣꯏ ꯂꯥꯏꯁꯦꯟ ꯗꯤꯄ꯭ꯂꯣꯃꯥꯒꯤ ꯇꯧꯅꯤ ꯍꯥꯏꯅ ꯁꯤꯒꯤꯔ ꯗꯤꯒꯤꯔ ꯇꯧꯅꯤ ꯍꯥꯏꯅ ꯇꯧꯍꯧꯋꯦꯕ
ꯑꯥ
ꯑꯗꯨꯝ ꯇꯧꯗ꯭ꯔꯦ ꯑꯗꯣ ꯅꯨꯡꯊꯤꯟ ꯇꯧꯒꯗ꯭ꯔꯥ ꯈꯪꯗꯦ
ꯍꯥ ꯍꯥ ꯍꯥ
ꯁꯣꯏꯔꯛꯀꯦ ꯉꯔꯥꯡ ꯃꯦꯠꯁ ꯃꯦꯠꯁ ꯂꯩꯌꯦꯕ ꯃꯣꯏꯒꯤ ꯔꯥꯎꯒꯤ ꯑꯗꯨ ꯁꯥꯟꯅꯕ ꯉꯁꯤ ꯑꯁꯤ ꯈꯛꯗꯤ ꯑꯣꯐ ꯇꯧꯒꯗꯕꯅꯤ ꯑꯗꯣ ꯑꯁ ꯈꯪꯗꯦ ꯃꯣꯏ ꯀꯃꯥꯏꯅ ꯇꯧꯕꯅꯣ
ꯅꯣꯏ ꯀꯔꯥꯏ ꯀꯔꯥꯏ ꯁꯥꯅꯕ ꯆꯠꯀꯦ
ꯑꯩꯈꯣꯏ ꯆꯠꯇ꯭ꯔꯦ ꯍꯧꯖꯤꯛ ꯀꯟꯅ ꯄ꯭ꯔꯦꯛꯇꯤꯁ ꯇꯧꯔꯤ ꯑꯩꯈꯣꯏꯒꯤꯗꯤ
ꯑꯣꯔ ꯑꯗꯨꯝ ꯔꯥꯎꯒꯤ ꯑꯗꯨꯝ ꯒ꯭ꯔꯥꯎꯟꯗ ꯇꯧꯈꯤꯕ꯭ꯔꯥ ꯑꯗꯨꯝ
ꯎꯝ ꯔꯥꯎꯒꯤ ꯇꯐꯇ ꯑꯗꯨꯗ ꯇꯧꯔꯤꯔ ꯀꯥꯏꯗꯩꯅꯣꯗ ꯑ ꯔꯥꯎꯒꯤ ꯇꯞꯅꯦ ꯍꯥꯏꯕ ꯋꯥꯅꯤꯗ ꯑ ꯑꯝꯐꯥꯅ ꯃꯣꯏ ꯀꯨꯁꯤ ꯇꯧꯋꯦꯗ ꯇꯜꯂꯦꯗ ꯕꯤꯠ ꯂꯩꯇꯦ ꯑꯝꯐꯥꯒꯤ ꯅꯠꯇꯦꯕ ꯑꯗꯨꯗꯣ ꯔꯥꯎꯒꯤꯅꯦꯕ
ꯑ ꯃꯣꯏꯅ ꯑꯗꯨꯝ ꯁꯥꯟꯅꯔ ꯂꯩꯈ꯭ꯔꯕ
ꯎꯝ ꯀꯥꯏꯗꯒꯤ ꯃꯄꯨ ꯑꯩꯈꯣꯏꯅ ꯀꯩꯅꯣ ꯇꯧꯗ꯭ꯔꯦꯅꯦ ꯍꯥꯐ ꯒ꯭ꯔꯥꯎꯟ ꯑꯣꯏꯔꯒ
ꯑ
ꯑꯁ ꯃꯔꯛ ꯃꯔꯛꯇꯤ ꯀꯣꯆ ꯀ ꯂꯥꯎꯅꯕꯅꯦꯍꯦ ꯑꯝꯐꯥꯒꯤ ꯃꯣꯏ ꯁꯦꯀꯦꯇꯔꯤ ꯀꯩꯅꯣ ꯇꯧꯋꯦ ꯍꯥꯏꯅ ꯑꯁ ꯂꯥꯎꯅꯕꯁꯤꯗꯤ
ꯍ
ꯑꯗꯨ ꯑꯗꯨꯒꯤ ꯅꯍꯥꯟ ꯂꯥꯎꯅꯕꯗꯩꯗꯤ ꯑꯩꯈꯣꯏꯗꯣ ꯐꯨꯜ ꯐꯨꯜ ꯒ꯭ꯔꯥꯎꯟ ꯐꯨꯜ ꯒ꯭ꯔꯥꯎꯟꯗꯣ ꯐꯪꯈ꯭ꯔꯦꯕ
ꯑ
ꯑꯁ ꯀꯥꯏꯗꯦ ꯑꯩꯈꯣꯏꯅ ꯊꯕꯛꯅ ꯔꯥꯎꯅ ꯇꯧꯔꯦꯗꯅ ꯆꯥꯕꯅ ꯆꯥꯕꯅ ꯑꯝꯐꯥꯅ ꯆꯥꯕ ꯂꯣꯏꯔꯦ ꯈꯟꯅꯔꯛ ꯄꯗꯩ ꯑꯩꯈꯣꯏꯅ ꯔꯨꯝꯗꯣ ꯁꯦꯡꯉꯦꯕ
ꯑꯥ
ꯂꯩꯕꯅ ꯑꯝꯐꯥꯒꯤ ꯄ꯭ꯂꯦꯌꯔ ꯑꯥꯏ ꯋꯥꯏ ꯑꯦꯐ ꯁꯤꯒꯤ ꯄ꯭ꯂꯦꯌꯔ ꯂꯩꯍꯟꯕ ꯍꯥꯏꯇꯥꯔꯦ ꯑꯁ ꯑꯩꯈꯣꯏ ꯁꯥꯎꯔꯛ ꯏꯁꯦ ꯑꯁ ꯑꯣꯖꯥꯗ ꯀꯝꯄ꯭ꯂꯦꯟ ꯇꯧꯕꯅꯦ ꯑꯩꯈꯣꯏꯅ ꯑꯁ ꯑꯗꯨꯃꯥꯏꯅ ꯇꯧꯥꯏꯅ ꯇꯧꯋꯦ ꯑꯗꯣ ꯑꯩꯈꯣꯏ ꯂꯩꯔꯣꯏ ꯈꯣꯠꯂꯣꯏ ꯇꯧꯕꯅꯦ ꯑꯁ ꯑꯗꯩꯗꯤ ꯀꯩ ꯉꯥꯡ ꯉꯛꯇꯅ ꯑꯁ ꯌꯥꯕꯤꯅꯦꯗ ꯑ ꯃꯅꯤꯄꯨꯔꯅꯦꯅ ꯑꯝꯐꯥꯅꯦꯅ ꯒ꯭ꯔꯥꯎꯟ ꯑꯃ ꯐꯥꯎ ꯁꯦꯝ ꯉꯝꯗꯦ ꯑꯝꯐꯥꯒꯤ ꯒ꯭ꯔꯥꯎꯟ ꯍꯧꯖꯤꯛꯐꯥꯎ ꯂꯩꯇ꯭ꯔꯤꯕꯅꯤ ꯁꯦꯡꯅ ꯍꯥꯏꯕꯗ ꯄꯦꯜꯂꯕꯅꯤ
ꯑꯗꯣ ꯅꯪ ꯀꯩꯀꯩ ꯑꯇꯣꯞ ꯑꯇꯣꯞꯄ ꯀꯩꯀꯩ ꯆꯠꯀꯦ ꯈꯟꯒꯦ
ꯑꯩꯁꯦ ꯍꯧꯖꯤꯛ ꯄ꯭ꯂꯥꯟ ꯑꯩꯗꯤ ꯑꯃꯁꯤꯗ ꯑꯩ ꯍꯧꯖꯤꯛ ꯍꯥꯏꯗ꯭ꯔꯕꯥꯠ ꯆꯠꯂꯅꯤ ꯍꯥꯏꯗ꯭ꯔꯕꯥꯠ ꯆꯠꯂꯒ ꯌꯨꯠ ꯂꯤꯛꯁꯦ ꯌꯨꯠ ꯇꯥꯏ ꯂꯤꯛꯁꯦ ꯁꯥꯟꯅꯅꯕꯅꯦꯕ ꯑꯗꯣ ꯌꯨꯠ ꯇꯥꯏ ꯂꯤꯛ ꯁꯥꯟꯅꯔꯒ ꯑꯩꯒꯤ ꯄꯔꯐꯣꯔꯃꯦꯟꯁ ꯄꯤꯕꯤꯔꯒ ꯀꯟꯅ ꯊꯕꯛ ꯆꯦꯜꯂꯤ ꯏꯟꯗꯤꯌꯥꯕꯨ ꯀꯧꯈꯠꯂꯗꯤ ꯁꯣꯏꯗ꯭ꯔꯦꯕ ꯀꯝꯄꯜꯁꯔꯤ ꯇꯥꯔꯦꯕ ꯑꯩ ꯑꯥ ꯌꯧꯕ ꯍꯥꯏꯁꯦ
ꯁꯥꯟꯅꯒꯗꯕꯅꯤ
ꯎꯝ ꯅꯦꯁꯅꯦꯜ ꯇꯤꯝꯗꯀꯣ ꯅꯦꯁꯅꯦꯜ ꯇꯤꯝꯗ ꯑꯗꯣ ꯑꯩ ꯆꯠꯂꯅꯦ ꯍꯥꯏꯗꯤ ꯑꯩꯒꯤ ꯑꯩꯒꯤ ꯑꯦ ꯀꯩꯅꯣ ꯍꯥꯏꯗꯤ ꯏꯟꯗꯤꯌꯥ ꯊꯟꯕ ꯅꯠꯇꯦ ꯍꯥꯏꯗꯤ ꯑꯩꯅ ꯋꯥꯈꯜꯗꯣ ꯑꯩꯅ ꯕꯣꯜ ꯁꯥꯟꯅꯔꯅꯕ ꯍꯧꯔꯛꯄꯗ ꯑꯥꯏ ꯑꯦꯁ ꯑꯦ ꯑꯥꯏ ꯂꯤꯛꯇꯪ ꯁꯥꯟꯅꯔꯒ ꯁꯨꯃꯥꯏꯅꯥ ꯋꯤꯡꯀꯜꯍꯣꯏꯃꯅ ꯞ ꯆꯥꯕꯗꯨꯅꯦꯕ ꯑꯩ ꯑꯩꯒꯤ ꯋꯥꯈꯜꯁꯤ ꯑꯍꯥꯟꯕ ꯑꯗꯨꯒ ꯋꯥꯈꯟꯗꯣ ꯎꯝ ꯑꯩ ꯃꯃꯥꯡ ꯆꯠꯂꯦꯗꯅ
ꯍꯣꯏ
ꯋꯥꯟꯊꯣꯛꯑꯕꯅꯤꯅ ꯅꯣꯂꯦꯖꯇꯣ ꯃꯌꯥꯝ ꯂꯥꯛꯈ꯭ꯔꯦꯕ ꯑꯣ ꯁꯤ ꯀꯩꯅꯣ ꯇꯧꯔꯗꯤ ꯀꯩ ꯑꯣ ꯁꯤ ꯏꯟꯗꯤꯌꯥ ꯈꯜꯂꯗꯤ ꯀꯝꯄꯜꯁꯔꯤꯅꯤꯀꯣ ꯑꯥꯏ ꯑꯦꯁ ꯑꯦꯜ ꯑꯥꯏ ꯂꯤꯛꯇꯤ ꯀꯦ ꯅꯠꯇꯦ ꯄꯨꯔꯥ ꯥꯎꯔꯦꯀꯣ ꯍꯥꯏꯅ ꯑꯃꯨꯛꯀ ꯑꯩꯅ ꯈꯟꯈ꯭ꯔꯕ ꯑꯗꯩ ꯈꯪꯉꯛꯄꯅꯦꯕ ꯑꯗꯣ ꯏꯟꯗꯤꯌꯥ ꯑꯇꯪ ꯐꯪꯉꯗꯤꯅꯤ
ꯃꯥꯅꯦ ꯏꯟꯗꯤꯌꯥ ꯐꯪꯉꯗꯤ ꯀꯩꯅꯣ ꯑꯗꯨꯅ ꯂꯣꯏꯔꯦ ꯑꯗꯨꯝ
ꯎꯝ ꯏꯟꯗꯤꯌꯥ ꯐꯪꯗ꯭ꯔꯁꯨ ꯐꯪꯉꯦꯕ ꯑꯗꯨꯝ ꯌꯧꯕ ꯌꯥꯏꯕ
ꯍꯣꯏ
ꯃꯁꯛ ꯈꯪꯉꯦꯗꯅ ꯑꯃꯨꯛꯀ ꯆꯣꯊꯦꯗꯨꯗꯤ ꯏꯟꯗꯤꯌꯥ ꯁꯥꯟꯅꯕ ꯂꯩꯇ꯭ꯔꯤꯕ
ꯂꯣꯏꯇ꯭ꯔꯤ
ꯑꯩꯈꯣꯏ ꯑꯦꯔꯤꯌꯥꯗꯗꯤꯀꯣ ꯑꯍ ꯑꯗꯨꯒꯤ ꯑꯍꯥꯟ ꯑꯍꯥꯟꯕ ꯇꯧꯒꯦꯁꯤꯅꯤ ꯑꯗꯨꯒ ꯑꯩꯅ ꯄꯥꯝꯃꯤꯁꯤꯅ ꯃꯊꯪ ꯆꯍꯤ ꯃꯅꯤꯄꯨꯔꯒꯤ ꯃꯤꯡꯗ ꯅꯦꯁꯅꯦꯜ ꯆꯠꯄꯁꯦ
ꯃꯥꯅꯦ ꯑ
ꯎꯝ ꯑꯗꯨꯁꯨ ꯄꯥꯝꯕ ꯑꯗꯨꯁꯨ ꯂꯩꯇ꯭ꯔꯤꯀꯣ ꯑꯩꯈꯣꯏ ꯆꯠꯊꯦꯗ
ꯂꯩꯇ꯭ꯔꯤꯗ ꯑꯝꯇ
ꯑꯗꯨꯒꯤ ꯑꯩꯅ ꯑꯗꯨꯒꯨꯝꯕ ꯄꯥꯝꯕ
ꯐꯩꯌꯦ ꯌꯥꯝ ꯐꯩꯌꯦ
ꯍꯥꯏꯗꯤ ꯑꯩ ꯑꯩꯗꯣ ꯃꯤꯅ ꯃꯁꯛ ꯈꯪꯅꯕꯀꯣ
ꯍꯣꯏ ꯃꯥꯅꯦ ꯇꯧꯒꯗꯝꯅꯤ
ꯃꯤꯅ ꯃꯁꯛ ꯈꯪꯉꯗꯤ ꯂꯥꯏꯑꯦꯕ
ꯂꯥꯏꯑꯦ ꯂꯥꯏ
ꯑꯩ ꯗ꯭ꯔꯤꯝꯗꯣ ꯑꯦꯆꯤꯞ ꯇꯧꯕꯗꯣ ꯌꯥꯝ ꯂꯥꯏꯕꯅꯦꯕ ꯑꯗꯨꯒꯤ
ꯎꯝ ꯑꯁ ꯑꯩꯈꯣꯏꯁꯨ ꯆꯞ ꯃꯥꯟꯅꯩꯗ ꯀꯥꯏꯗꯒꯥ ꯁꯤꯗ ꯑꯩꯈꯣꯏꯗ ꯍꯧꯖꯤꯛ ꯒ꯭ꯔꯦꯖꯨꯦꯁꯟ ꯀꯩꯀꯥ ꯂꯣꯏꯈ꯭ꯔꯗꯤ ꯊꯕꯛ ꯆꯍꯤ ꯑꯅꯤ ꯑꯍꯨꯝꯗ ꯇꯧꯍꯧꯗ꯭ꯔꯗꯤꯀꯣ ꯏꯁꯥꯁꯦ ꯑꯗꯨꯝ ꯇꯂꯛꯑꯅꯤꯕꯕꯤ ꯌꯥꯔꯣꯏꯔꯣꯏ ꯍꯣꯏ ꯁꯤꯗ ꯃꯊꯪ ꯃꯊꯪ ꯃꯊꯪ ꯊꯥꯔ ꯑꯗꯨꯝ ꯑꯣꯖꯥ ꯑꯣꯏ ꯇꯣꯛꯈꯤꯗꯣꯏꯅꯦꯕ ꯍꯥꯏꯗꯤ ꯁꯤ ꯃꯅꯨꯡꯗ ꯇꯧꯍꯧꯕ ꯑꯃ ꯑꯗꯨꯒ ꯕꯤꯖꯤꯅꯦꯁꯇ ꯇꯨ ꯍꯧꯕ ꯑꯃ
ꯎꯝ ꯑꯗꯣ ꯅꯪ ꯄ꯭ꯂꯥꯅꯤꯡꯗꯤ ꯀꯩ ꯀꯩ ꯇꯧꯔꯤꯒꯦ ꯃꯅꯤꯄꯨꯔ ꯑꯥꯎꯠꯁꯥꯏꯠ ꯆꯠꯄꯒꯤꯗꯤ
ꯄ꯭ꯂꯥꯅꯤꯡꯁꯦ ꯑꯥꯎꯠꯁꯥꯏꯠ ꯆꯠꯄꯒꯤ ꯄ꯭ꯂꯥꯅꯤꯡ ꯂꯩꯗꯤ ꯂꯩꯌꯦꯦ
ꯎꯝ ꯑꯗꯣ ꯑꯩꯒꯤ ꯋꯥꯈꯜꯗꯤꯀꯣ
ꯍꯣꯏ
ꯑꯩꯏ ꯊꯝꯃꯣꯕ ꯑꯗꯣ ꯊꯝꯕ ꯍꯥꯏꯁꯦ ꯍꯣꯏ ꯗꯦꯜꯂꯤꯗꯗꯤ ꯀꯩꯅꯣ ꯊꯕꯛꯇꯣ ꯐꯪꯕꯤ ꯐꯪꯕꯅꯦꯕ ꯑꯩꯗꯤ ꯑꯩ ꯅꯣꯏꯕꯨꯗꯤ ꯆꯠꯂꯁꯨ ꯌꯥꯏ ꯌꯥꯕꯨꯗꯤ
ꯍꯣꯏ
ꯍꯥꯏꯗꯤ ꯈꯤꯇꯪ ꯉꯥꯎꯁꯤꯟꯅꯕ ꯄꯥꯝꯕ ꯈꯣꯠꯄꯗꯤ ꯑꯩ ꯗꯦꯜꯂꯤꯗꯗꯤ ꯆꯠꯅꯤꯡꯗꯦꯕ ꯍꯧꯖꯤꯛ ꯗꯦꯜꯂꯤ ꯍꯥꯏꯁꯦ ꯃꯤ ꯂꯣꯏ ꯈꯪꯅꯔꯕ ꯉꯥꯛꯇꯅꯦꯕ
ꯃꯥꯅꯦ ꯃꯥꯅꯦ ꯃꯥꯅꯦꯏ ꯁꯨꯔꯅꯤ
ꯎꯝ ꯗꯦꯜꯂꯤꯕꯨ ꯆꯠꯂꯗꯤ ꯎꯄꯥꯏ ꯂꯩꯇꯦꯕ ꯑꯩꯈꯣꯏ ꯆꯣꯊꯦꯜ ꯃꯆꯥꯈꯩꯗꯣ ꯉꯐꯥꯎꯗ ꯍꯧꯖꯤꯛ ꯊꯥꯖꯕ ꯌꯥꯎꯅꯗ꯭ꯔꯦꯕ ꯃꯤ ꯍꯥꯏꯗꯤ ꯆꯪꯕꯈꯩꯗꯣ ꯌꯥꯗꯦꯕ ꯍꯦꯛꯇ ꯅꯨꯄꯤ ꯑꯣꯏꯒꯦꯔꯥꯄꯤ ꯅꯨꯄꯥ ꯑꯣꯏꯒꯦꯔꯥ ꯍꯦꯛꯇ ꯉꯥꯎꯁꯤꯟꯅꯕꯤ ꯑꯗꯨꯝ ꯇꯧꯋꯦꯕ ꯃꯣꯏꯅꯗꯤ ꯑꯥ ꯐꯖꯅ ꯍꯥꯏꯗꯤ ꯋꯥꯔꯤꯗꯣ ꯆꯔꯆ ꯑꯗꯨꯃꯥꯏꯅ ꯇꯧꯋ ꯑꯗꯨꯃꯥꯏꯅ ꯇꯧꯋ ꯂꯤꯔꯝꯒꯅꯤꯕ ꯍꯣꯏ ꯑꯗꯨꯕꯨꯗꯤ ꯃꯄꯥꯟ ꯊꯣꯡꯅꯦ ꯂꯤꯗ ꯌꯥꯗꯕꯒꯤ ꯂꯤꯕꯅꯦꯕ
ꯎꯝ
ꯑꯗꯣ ꯑꯩꯗꯤ ꯗꯦꯍꯤꯗꯗꯤ ꯑꯩꯗꯤ ꯇꯧꯅꯤꯡꯗꯦ ꯅꯪ ꯆꯠꯂꯣ ꯍꯥꯏꯔꯒꯅ ꯕꯦꯡꯒ꯭ꯂꯣꯔꯒꯨꯝꯕ ꯑꯁꯤꯗꯤ ꯄ꯭ꯂꯥꯟꯅꯤꯡ ꯇꯧꯍꯟꯅꯤꯡꯉꯦ ꯍꯣꯏ ꯅꯪꯒꯤ ꯋꯥꯈꯜꯗꯕꯣ
ꯍꯣꯏ
ꯕꯦꯡꯒ꯭ꯂꯣꯔꯒꯨꯝꯕꯗꯤ ꯇꯧꯍꯟꯅꯤꯡꯉꯦ ꯍꯧꯖꯤꯛ ꯌꯦꯡꯉꯣ ꯑꯥꯄꯥꯒ ꯑꯔ ꯑꯁꯨ ꯑꯃꯨꯛꯀ ꯆꯠꯇꯣꯏꯔꯦꯕ
ꯑꯣ ꯍꯅꯦ ꯑꯗꯗꯤ ꯑꯟꯗꯩ ꯀ꯭ꯔꯣꯁꯀꯤ ꯇꯧꯕꯅꯤ ꯍꯥꯏꯕꯅꯤꯅ
ꯍꯣꯏ ꯃꯣꯏꯅꯤ ꯑꯃꯨꯛ ꯄꯨꯟꯗꯣꯏꯕ
ꯑꯥ ꯑꯁꯣꯏꯁꯨ ꯆꯪꯒꯅꯤ ꯍꯥꯏꯕ꯭ꯔꯣ
ꯑꯥ ꯗꯦꯠ ꯏꯂꯕꯦꯟꯗ ꯆꯪꯉꯅꯤ ꯍꯥꯏꯕꯅꯤ ꯍꯧꯖꯤꯛ ꯂꯥꯛꯄꯁꯦ
ꯑꯥ ꯍ ꯐꯥꯏ
ꯑꯗꯨꯒꯤ ꯑꯁ ꯑꯩ ꯑꯩꯗꯤ ꯑꯁ ꯅꯨꯄꯤ ꯑꯉꯥꯡꯗꯤ ꯊꯝꯅꯤꯡꯗꯦ ꯗꯦꯜꯂꯤꯗꯗꯤ ꯑꯁ ꯑꯩ ꯑꯩꯈꯣꯏ ꯆꯦ ꯍꯣꯏꯁꯨ ꯑꯩ ꯍꯥꯏ ꯑꯩꯈꯣꯏ ꯆꯦꯗꯣ ꯑꯩ ꯍꯥꯏꯕꯅꯦꯕ ꯎꯝ ꯅꯪ ꯍꯣꯏ ꯆꯠꯄꯨꯗꯤ ꯆꯠꯂꯣ ꯆꯂꯣ ꯑꯗꯨ ꯗꯜꯂꯤ